ꯍꯂꯣ ꯇꯕꯥꯔꯣ ꯑꯩ ꯂꯩꯁꯥꯡ ꯎꯝ ꯅꯪ ꯉꯁꯥꯏ ꯉꯥ ꯐꯥ ꯆꯥꯎꯕ꯭ꯔꯣ
ꯆꯠꯂꯨꯏꯌꯦ
ꯍꯥ
ꯆꯠꯂꯦ
ꯀꯌꯥꯝ ꯐꯔꯛꯀꯦ
ꯐꯔꯥꯛꯑꯦ ꯉꯥꯆꯤꯛ ꯃꯄꯤ ꯃꯔꯤ ꯃꯉꯥ ꯑꯃ ꯐꯥꯔꯛꯑꯦ
ꯎꯝ
ꯑꯗꯥꯒꯤ ꯉꯃꯨ ꯑꯆꯧꯕ ꯑꯃꯅꯦ ꯃꯆꯥ ꯈꯔ ꯑꯃꯅꯦ ꯐꯕꯣꯡ ꯉꯥ ꯒꯥꯁꯦ ꯈꯨꯕꯥꯛ ꯃꯨꯛ ꯄꯥꯛꯄꯒ ꯌꯥꯎꯏꯕꯣ ꯀꯔꯤ ꯐꯕꯣꯡ ꯉꯥꯅꯣ ꯈꯪꯗꯦ
ꯌꯥꯝ ꯆꯥꯎꯋꯤ ꯑꯗꯨꯗꯤ ꯀꯩꯅꯣꯔꯣ ꯑ ꯂꯧ ꯂꯧ ꯈꯣꯏꯕꯗꯒꯤ ꯂꯧ ꯈꯣꯏꯕꯗꯩꯔꯣ ꯑꯗꯨ ꯀꯩꯅꯣ
ꯂꯧ ꯈꯣꯏꯕꯗꯩꯅꯦ ꯂꯣꯡꯒ ꯄꯨꯔꯒ ꯆꯠꯂꯗꯤꯅꯦꯀꯣ
ꯎꯝ
ꯑꯁ ꯉꯁꯤ ꯀꯩꯅꯣ ꯇꯤꯡꯒꯣꯟ ꯑꯃ ꯐꯥꯅꯤ
ꯑ ꯀꯩꯅꫭꯇꯧ ꯂꯧ ꯈꫭꯏꯕ ꯍꯥꯏꯁꯦ ꯐꫭꯔꯁꯟ ꯃꯇꯨꯡꯗ ꯇꯧꯏꯔꫭ ꯀꯩꯅꫭ
ꯍꯣꯏ ꯐꫭꯔꯁꯟ ꯃꯇꯨꯡꯗ ꯅꯣꯏꯒ ꯊꯪꯅꯕ ꯗꯥꯋꯥꯟꯒꯤꯗꫭ ꯅꯣꯏꯗꯤ ꯂꯧ ꯍꯧꯍꯧꯔꯦ
ꯍꯥꯥ
ꯅꯣꯏꯒꯤ ꯂꯧꯗꫭ ꯍꯧꯍꯧꯔꯦ
ꯍꯧꯍꯧꯔꯦ ꯎꯝ ꯀꯅꯥꯏ ꯂꯧꯐꯝꯗꯩꯅꯣ ꯅꯣꯏ ꯍꯥꯏꯕꫭ
ꯗꯋꯥꯅ ꯎꯕꯗꯣ
ꯑꯥ
ꯍꯝ ꯑꯗꯨꯗꯨꯒ ꯁꫭꯃꫭꯖꯤꯠꯀꯤ ꯂꯧꯐꯝꯗꯨꯒ
ꯎꯝ
ꯅꯣꯏꯒꯤ ꯂꯧ ꯍꯨꯟꯕꯩ ꯈꯣꯏꯕꯗꯣ ꯑꯗꯨꯗꯗꯤ ꯉꯥ ꯂꯩꯔꯝꯗ꯭ꯔꯕ
ꯑꯗꯨ ꯈꯪꯗꯦ ꯂꯩꯕ ꯂꯩꯇꯕ ꯈꯪꯗꯦ ꯑꯩꯈꯣꯏꯗꯗꯤ ꯑꯩ ꯆꯠꯇꯔꯝꯅꯤꯅ ꯑꯩꯈꯣꯏꯅ ꯑꯩꯈꯣꯏ ꯅꯨꯄꯥ ꯈꫭꯏꯕꯅꯦ ꯑꯩꯈꯣꯏ ꯅꯨꯄꯥꯗꯤ ꯑꯗꯨꯒꯨꯝꯕꯒ ꯆꯪꯕ ꯅꯠꯇꯦ
ꯑꯩꯈꫭꯏ ꯗꯋꯥꯅ ꯀꯧꯔꯛꯏꯅꯦ
ꯑꯣ ꯐꯩ ꯐꯩ ꯑꯩꯅ ꯅꯆꯥꯅꯨꯄꯤꯗ ꯍꯪꯕ ꯐꯅ ꯐꯅꯥꯝ ꯐꯅꯥꯝ ꯆꯪ ꯐꯔꯛꯑꯦꯅ ꯍꯥꯏꯕ ꯑꯩꯖꯨ ꯐꯣꯟ ꯇꯧꯒꯦꯅ ꯊꯕꯛ ꯁꯪꯉꯀꯥꯟ‌ ꯇꯧꯒꯦꯅ
ꯇꯪ ꯍꯦꯟꯅꯤ ꯏꯔꯪ ꯉꯥꯗꯣ ꯑꯗꯒꯤ ꯐꯕꯣꯡ ꯉꯥꯁꯨ ꯐꯅꯌꯥꯝ ꯌꯥꯝꯃꯦ
ꯎꯝ ꯎ ꯍꯌꯦꯡ ꯆꯠꯇꫭꯏꯔꫭ ꯑꯪ ꯗꯨꯀꯥꯟ ꯂꯩꯔꯤꯌꯦ ꯑꯩ ꯀ꯭ꯋꯥ ꯆꯥꯕ ꯊꫭꯛꯂꯛꯄ ꯂꯣꯏꯗ꯭ꯔꯤꯑꯅ ꯆꫭꯛꯍꯦ ꯁꯨꯅꯤ ꯅꯪꯅꯉꯝꯗꯔꯗꯤ ꯌꯥꯗꯕ꯭ꯔꯥ ꯅꯪ ꯑꯉꯥꯡ ꯃꯆꯥꯗꯧꯅ ꯉꯪꯉꯤꯗꯨ ꯀꯩꯗꯧꯋꯦꯕ ꯕꯕꯤꯇ ꯊꫭꯛꯂꯛꯇꯦ ꯏꯅꯥꯎꯆꯥ ꯊꯣꯛꯂꯛꯇꯦ ꯏꯅꯥꯎ ꯏꯅꯥꯎꯆꯥ ꯊꯣꯛꯂꯛꯑꯦ ꯍꯌꯦꯡ ꯆꯠꯅꯦꯕ ꯌꯥ
ꯃꯣꯏꯒꯤ ꯃꯃꯥꯒꯤ ꯉꯥ ꯐꯥꯐꯝꯒꯤꯗꯣ
ꯑꯥ
ꯑꯁ ꯑꯗꯨꯏꯗꯨꯅꯦ ꯉꯔꯥꯡ ꯅꯨꯡꯗꯥꯡ ꯈꯣꯏ ꯐꯧꯕꫭꯡ ꯉꯥꯅ ꯄꯨꯡꯉꯧ ꯉꯧꯒꯩ ꯇꯥꯏ ꯃꯄꯤ ꯈꯨꯕꯥꯛ ꯃꯨꯛ ꯄꯥꯛꯄꯗꫭ ꯗꯥꯋꯥꯟ ꯐꯅꯌꯥꯝ ꯈꯨꯜꯂꯛꯑꯦꯌꯦ ꯃꯥꯏ ꯃꯝꯃꯕ ꯎꯗ꯭ꯔꯕ ꯈꯨꯟꯕꯗꯤ ꯑ ꯊꯣꯏ ꯀꯧꯔꯛꯏꯅꯦ ꯑꯗꯨꯒ ꯄꯨꯔꯅꯤꯃꯥꯗꯣ ꯑꯗꯨꯝ ꯍꯥꯏꯂꯩ ꯇꯋꯥꯟꯖꯤꯅ ꯑꯁ ꯄꯨꯔꯅꯤꯃꯥꯗꯣ ꯐꯣꯟ ꯇꯧꯕꯤꯕ ꯑꯁ ꯄꯨꯔꯅꯤꯃꯥꯗꯣ ꯄꯨꯔꯅꯤꯃꯥꯗ ꯄꯨꯔꯅꯤꯃꯥ ꯀꯧꯔꯗꯤ ꯅꯨꯡꯉꯥꯏꯒꯗꯝꯅꯤꯅꯦ ꯄꯨꯔꯅꯤꯃꯥ ꯌꯥꯎꯔꯗꯤ ꯅꯨꯡꯉꯥꯏꯒꯗꯝꯅꯤꯅꯦꯅ ꯄꯨꯔꯅꯤꯃꯥ ꯗꯋꯥꯟꯅ ꯁꯣꯟꯕꯗ
ꯉꯁꯤꯗꯤ ꯃꯅꯥ ꯂꯩꯔꯛꯇꯦ
ꯆꯥꯛꯀ ꯆꯗ꯭ꯔꯤꯗ ꯆꯥꯛꯀ ꯆꯅꯤꯡꯗ
ꯅꯪ ꯆꯗ꯭ꯔꯤꯌꯦ
ꯆꯥꯛ ꯂꯥꯝꯃꯤ ꯋꯥꯏꯅ ꯆꯥ ꯊꯛꯆꯜꯂꯦ
ꯈꯣꯏꯗꯤ ꯐꯖꯗꯕꯥꯅꯤꯅꯥ ꯆꯠꯅꯤꯡꯉꯤ ꯀꯩꯅꯣ ꯀꯅꯣ ꯑꯗꯩꯩꯗ ꯆꯦꯔꯪ ꯂꯩꯕꯅꯤ ꯑꯝꯇꯥ ꯄꯤꯔꯛ ꯎꯅꯦ ꯃꯈꯥꯗ ꯃꯈꯥꯗ ꯃꯈꯥꯗ ꯃꯈꯥꯗ ꯆꯦꯈꯥꯎ ꯂꯩꯔꯝꯒꯅꯤ
ꯏꯆꯦꯕꯦꯇꯣꯟ ꯀꯛꯊꯠꯇꯕꯤꯗꯅꯦ ꯂꯣꯏꯔ ꯃꯁꯥ ꯃꯇꯣꯝꯗ ꯑꯗꯨꯝ ꯃꯨꯠꯆꯩ ꯍꯥꯏꯌꯦ
ꯀꯔꯤ
ꯀꯥꯛꯊꯠ ꯑꯩꯈꯣꯏꯅ ꯀꯥ ꯊꯝꯗꯕꯤꯗꯅꯦ ꯊꯝꯗꯕꯤꯗ ꯇꯥꯏꯃꯤꯡꯗꯣ ꯊꯝꯗꯕꯤꯗꯅꯦ ꯃꯁꯥ ꯃꯁꯥ ꯃꯇꯣꯝꯗ ꯑꯗꯨꯝ ꯂꯣꯏꯔꯒ ꯂꯣꯏꯖꯩ ꯍꯥꯏꯌꯦꯕ
ꯑꯗꯨꯝ ꯂꯩ ꯗꯝꯗꯗꯤ ꯑꯗꯨꯝ ꯂꯩꯌꯦ
ꯂꯩꯇꯦ ꯍꯥꯏꯌꯦ ꯃꯤꯅꯤꯠ ꯇꯔꯥꯍꯨꯝꯗꯣꯏꯐꯥꯎ ꯁꯥꯟꯅ ꯌꯥ ꯃꯥꯜꯂꯦ ꯑꯗꯨ ꯁꯨꯗ꯭ꯔꯤꯉꯩꯗ ꯑꯩꯈꯣꯏꯅ ꯀꯛꯊꯠꯄꯗꯣ ꯄꯩꯁꯥ ꯀꯛꯑꯦ ꯍꯥꯏꯕ
ꯈꯪꯗꯦ ꯊꯝꯗ꯭ꯔꯗꯤ ꯑꯗꯨꯝ ꯂꯩꯝꯗꯧ ꯇꯧꯋꯦ
ꯎꯝ ꯌꯥꯔꯦ ꯍꯥꯏꯕꯃꯤ ꯍꯧꯖꯤꯛꯀꯥꯟꯗꯤ ꯁꯔꯕꯤꯁꯁꯨ ꯃꯊꯟꯗ ꯇꯧꯖꯩ ꯍꯥꯏꯌꯦ
ꯇꯔꯨꯛ ꯄꯤꯔꯛ ꯑꯣꯕ
ꯏꯁ ꯑꯩꯗꯤ ꯁꯪꯒꯣꯏꯗꯅ ꯃꯔꯣꯜ ꯑꯃ ꯆꯥꯏꯕꯅꯦ ꯃꯅꯤꯡꯗꯅ ꯃꯔꯣꯝ ꯆꯥꯏꯕꯅꯦ ꯏꯃꯨꯡꯗꯨ ꯐꯤꯔꯣꯜꯅ ꯃꯔꯣꯝꯃꯥ ꯆꯥꯏꯕꯅꯦ ꯐꯤꯔꯣꯜꯖꯦ ꯑꯌꯥꯝꯕ ꯁꯔꯨꯛꯇꯤ ꯏꯃꯨꯡꯗ ꯄꯨꯁꯟꯕꯒꯩꯗꯤ ꯂꯣꯏꯔꯦ ꯁꯪꯒꯣꯏꯗ ꯐꯤꯌꯥꯡ ꯈꯣꯛꯇ ꯀꯩꯗ ꯂꯩꯕ ꯐꯤꯔꯣꯜ ꯖꯝꯕꯣ ꯅꯨꯡꯕꯣ ꯏꯁ ꯋꯥꯠꯂꯤ
ꯑꯣ ꯑꯗꯨ ꯐꯩ ꯐꯩꯅ ꯇꯥꯕ ꯑꯃ ꯌꯨꯡꯈꯠꯄꯤꯅꯕ ꯃꯤ ꯂꯩꯒꯤꯗ꯭ꯔꯕ
ꯑꯩꯖꯨ ꯑꯩꯖꯨꯅꯤ ꯄꯨꯡꯆꯥꯏ ꯆꯥꯏꯔꯤ ꯌꯨꯝꯒꯥ ꯂꯣꯏꯁꯟ ꯅꯪ ꯁꯥ ꯍꯛꯆꯥꯡ ꯉꯝꯗꯕꯩ ꯀꯩꯒ ꯂꯣꯏꯁꯟꯗꯕꯒ ꯑꯗꯨ ꯃꯥꯡꯒꯣꯜꯒꯥ ꯁꯂꯥꯛ ꯁꯥꯒꯩ ꯁꯦꯝꯕꯥꯡ ꯃꯊꯤꯌꯣ ꯀꯩꯌꯣ ꯑꯃꯨꯛꯇꯣꯏꯕ
ꯄꯇꯆꯥꯎꯖꯨ ꯑꯩꯒꯤ ꯂꯥꯡꯒꯣꯡꯖꯨ ꯑꯩꯒꯤ ꯇꯧ ꯂꯩꯔꯦ
ꯍꯥꯥ
ꯄꯠꯆꯥꯎꯖꯨ ꯑꯩꯒꯤ ꯂꯥꯡꯒꯣꯡꯖꯨ ꯑꯩꯒꯤꯅꯥ ꯑꯝ ꯂꯩꯗꯥꯏꯅꯦ
ꯑꯥ ꯑꯗꯨꯅꯤꯅꯦ ꯈꯪꯗꯦ ꯀꯩꯅꯣꯗꯤ ꯑꯦ ꯂꯧꯈꯣꯡꯗꯤ ꯏꯁꯤꯡ ꯀꯪꯍꯧꯕ꯭ꯔꯣ
ꯀꯅꯥ ꯀꯥꯡꯒꯅꯣꯗ ꯕꯤꯛ ꯊꯜꯍꯧꯏ
ꯄꯤꯛꯊꯜꯍꯧꯋꯦ ꯑꯗꯣ ꯉꯔꯥꯡ ꯈꯨꯅꯧ ꯅꯨꯄꯤꯅ ꯂꯧꯈꯣꯡꯗ ꯉꯥ ꯌꯥꯝ ꯐꯥꯏ ꯍꯥꯏꯅꯦ
ꯍꯣꯏ ꯈꯨꯅꯎ ꯅꯨꯨꯄꯤꯅ ꯂꯧꯈꯣꯡ ꯅꯩꯒꯤꯕꯒꯤ ꯍꯥꯏ
ꯍꯥ
ꯅꯩ ꯍꯥꯏꯕ ꯉꯥꯗꯣ ꯃꯄꯤ ꯉꯛꯇꯅꯤ ꯏꯆꯦꯕꯦꯇꯣꯟ ꯏꯔꯥꯡ ꯉꯥ ꯃꯄꯤ ꯐꯥꯕꯧꯉꯥ ꯃꯄꯤ ꯉꯥꯃꯨ ꯃꯄꯤ ꯉꯥꯆꯤꯛ ꯃꯄꯤ ꯃꯄꯤ ꯉꯥꯛꯇꯅꯦ ꯃꯆꯥꯕꯨ ꯉꯥꯀꯤꯖꯧ ꯃꯆꯥ ꯑꯃ ꯐꯥꯔꯛꯑꯦ ꯑꯀꯨꯞꯄ ꯏꯀꯥ ꯃꯨꯛ ꯆꯥꯎꯕ ꯑꯃ
ꯃꯄꯤ ꯉꯥꯛꯇꯅꯦꯕ
ꯎꯝ ꯐꯕꯧ ꯉꯥꯒꯗꯤ ꯃꯕꯨꯛꯀꯗꯤ ꯈꯨꯀꯪꯗꯤ ꯂꯩꯇ꯭ꯔꯦ ꯃꯄꯤ ꯉꯥꯛꯇꯅꯦ ꯃꯆꯥ ꯑꯝꯇ ꯌꯥꯎꯗꯦ
ꯑꯩꯁꯨ ꯆꯠꯅꯤꯡꯕꯗ ꯉꯥꯎ ꯖꯥꯠꯅꯤꯍꯦ ꯏꯁꯥ ꯅꯪ ꯅꯨꯡꯉꯥꯏꯔꯝꯃꯗꯤ ꯆꯠꯀꯗꯃꯤ ꯑꯩ ꯂꯧꯈꯥꯎ ꯈꯨꯡꯒꯥꯎꯗꯒꯤ ꯀꯔꯤꯗꯒꯤ ꯉꯁꯥꯏ ꯁꯨꯗꯣꯛꯑꯦ ꯍꯌꯦꯡ ꯆꯠꯅꯤꯡꯉꯖꯨ ꯐꯠꯂꯥꯎ ꯆꯠꯅꯕ ꯌꯥꯏꯅ
ꯑꯣ ꯑꯩꯗꯤ ꯂꯧꯈꯥꯡ ꯈꯨꯡꯒꯥꯎ ꯍꯥꯞꯄꯂꯣꯏꯗ ꯂꯣꯏ ꯃꯥꯜꯂꯦꯅ ꯈꯣꯡꯒ꯭ꯔꯥꯎꯒꯩꯗꯤ ꯍꯨꯟꯇꯣꯛꯈ꯭ꯔꯦꯕ ꯑꯩꯅ ꯇꯨ ꯁꯦꯒꯥꯏꯔꯦꯅ ꯂꯧꯈꯥꯡ ꯈꯨꯡꯒꯥꯎꯒꯩꯗꯣ ꯑꯗꯨꯗꯤ ꯑꯩꯅ ꯍꯥꯀꯨꯝꯒꯤꯗꯣ ꯂꯣꯏ ꯁꯦꯒꯥꯏꯔꯦꯅ ꯂꯪꯊꯣꯛꯈ꯭ꯔꯕ ꯂꯣꯏꯃꯛ ꯑꯗꯩ ꯑꯅꯧꯕ ꯊꯤꯕꯗ ꯀꯨꯏ ꯆꯪꯉꯦ ꯉꯁꯥꯏ ꯀꯩꯅꯣꯅꯗꯤ ꯉꯥꯏꯔꯤꯕ ꯍꯥꯏꯖꯦ ꯂꯤꯌꯦꯅꯗꯤ ꯑꯩꯈꯣꯏ ꯅꯨꯄꯥ ꯇꯥꯇꯣꯟ ꯇꯋꯥꯡꯖꯨ ꯈꯣꯏꯔꯝꯗꯤꯌꯦ ꯑꯩꯈꯣꯏ ꯂꯥꯛꯄ ꯉꯥꯏ ꯂꯩꯔꯝꯃꯦ ꯎꯝ ꯅꯦ ꯑꯗꯨꯒ ꯈꯣꯏꯔꯦ
ꯊꯥꯎ ꯃꯥꯒꯤ ꯊꯥꯎꯖꯦ
ꯉꯥꯆꯤꯛꯇꯣ ꯉꯥꯆꯤꯛꯇꯣ ꯃꯥ ꯅꯝꯃꯦ ꯅꯝꯃ ꯐꯥꯏꯌꯦ ꯃꯥꯗꯤ ꯃꯣꯏꯗꯤ ꯌꯥꯝ ꯌꯥꯝꯖꯥꯠꯅꯤ ꯃꯥꯅ ꯆꯣꯡꯗꯔ ꯆꯣꯡꯗꯔ ꯐꯥꯔꯝꯃꯤ ꯑꯎ ꯑꯎꯕꯗꯣ ꯑꯩꯈꯣꯏꯗꯤ ꯍꯩꯕ ꯅꯠꯇꯃꯤꯅ ꯑꯩꯗꯤ ꯇꯥꯎꯈꯠꯂꯛꯑꯀꯥꯟ ꯀꯣꯠꯄꯅꯤ ꯆꯛꯄ ꯇꯤꯡꯅ ꯇꯥꯎꯈꯠꯂꯛꯑꯀꯥꯟ ꯀꯣꯠꯄꯅꯤ
ꯅꯪꯅ ꯄꯥꯏꯔ ꯆꯠꯄ꯭ꯔꯅꯦ ꯁꯟ ꯁꯥꯔ ꯆꯠꯄꯗꯨꯕꯨ ꯂꯦꯞꯄ ꯆꯠꯄ꯭ꯔꯣ ꯑꯗꯨꯅꯦ ꯉꯥ ꯌꯥꯝ ꯂꯩ ꯍꯥꯏꯌꯦꯌꯦ ꯑꯩꯗꯣ ꯄꯨꯔꯅꯤꯃꯥ ꯌꯥꯎꯕꯣꯏ ꯅꯤꯡꯉꯦ
ꯌꯥꯎꯗꯦ ꯐꯣꯟ ꯑꯅꯤꯔꯛ ꯇꯧꯋꯦ ꯑꯗꯨꯒ ꯂꯥꯏꯒꯤ ꯊꯕꯛ ꯇꯧꯔꯤ ꯑꯗꯨꯝ ꯍꯥꯏꯔꯛꯑꯦ ꯃꯆꯥ ꯅꯨꯨꯄꯥ ꯅꯃꯥ ꯄꯥꯏꯍꯜꯂꯨꯑꯣꯕꯨ ꯂꯥꯏꯒꯤ ꯊꯕꯛ ꯇꯧꯔꯤ ꯃꯄꯥꯟꯗꯅ
ꯀꯌꯥꯝ ꯋꯥꯠꯂꯤ ꯂꯨꯏꯒꯗꯕ ꯌꯦꯡ
ꯕꯥꯁꯣꯗ ꯐꯣꯟ ꯇꯧꯔꯀꯥꯟꯗ ꯉꯥ ꯐꯥ ꯆꯠꯈꯤ ꯑꯩꯅ ꯀꯔ ꯀꯅ ꯆꯠꯈꯤꯕ ꯍꯥꯏꯕ ꯑꯗ ꯄꯨꯔꯅꯤꯃꯥꯒ ꯔꯣꯕꯤꯇꯥ ꯃꯣꯏ ꯑꯍꯨꯝ ꯆꯠꯈꯤꯅꯤ
ꯔꯣꯕꯤꯇꯥꯒ ꯂꯤꯌꯦꯅ ꯀꯧ ꯂꯥꯛꯑꯒ ꯔꯣꯕꯤꯇꯥꯒ ꯆꯠꯈꯤ ꯍꯥꯏꯕ
ꯂꯤꯌꯦꯜ ꯍꯥꯟ ꯑꯣꯏꯔꯃꯥꯅꯦꯍꯦ ꯂꯤꯌꯦ ꯑꯪ ꯂꯤꯌꯦꯜ ꯍꯥꯏꯕ ꯑꯣꯏꯔꯃꯥꯅꯦ ꯄꯨꯔꯅꯤꯃꯥꯒ ꯆꯠꯈꯤꯕꯅꯤ ꯃꯣꯏ ꯑꯍꯨꯝ ꯆꯠꯈꯤꯃꯤꯒ ꯍꯥꯏꯔꯛꯏ
ꯆꯔꯥ ꯑꯝꯗꯤ ꯐꯥꯔꯝꯅꯤ ꯃꯥ ꯐꯕꯧꯉꯥꯅꯤꯅ ꯉꯥꯗꯨ ꯉꯥꯃꯨ ꯑꯝꯖꯨ ꯐꯥꯒꯤꯃꯤ ꯉꯥ ꯂꯨꯞ ꯀꯣꯠꯅꯕꯖꯨ ꯌꯥꯎꯗꯕ
ꯑꯩ ꯆꯠꯅꯤꯡꯕꯗ ꯉꯥꯎꯖꯥꯠ
ꯎꯝ ꯗꯣꯏꯅꯦ ꯑꯩꯈꯣꯏ ꯅꯨꯄꯥꯖꯨ ꯃꯁꯥ ꯅꯨꯡꯉꯥꯏꯇꯦ ꯍꯥꯏꯕ ꯑꯗꯨꯒꯤ ꯑꯩꯅ ꯆꯠꯅꯤꯡꯉꯕ ꯑꯩꯁꯦ ꯃꯁꯥ ꯅꯨꯡꯉꯥꯏꯇꯦ ꯍꯥꯏꯔꯁꯨ ꯌꯥꯝ ꯆꯠꯅꯤꯡꯕꯗꯣ ꯊꯝꯃꯣꯖꯦ ꯗꯥꯛꯇꯔ ꯆꯧꯖꯤ ꯈꯣꯠ ꯍꯥꯏꯅꯤ ꯑꯗꯨꯗ ꯑꯩꯅ ꯑꯕꯦꯝꯃꯒ ꯆꯠꯂꯣ ꯍꯥꯏꯕ ꯃꯤꯅ ꯉꯥ ꯐꯥ ꯆꯠꯁꯦꯅ ꯍꯧ ꯂꯥꯛꯑꯕꯅꯤꯅ ꯅꯃꯥꯖꯦ ꯑꯩ ꯅꯥꯕꯒꯖꯦ ꯁꯥꯎꯅꯤꯡꯉꯝꯃꯅꯤꯌꯦ
ꯑꯩ ꯁꯥꯎꯅꯤꯡꯏꯅꯦ ꯍꯥꯏꯕ
ꯎꯝ ꯑꯗꯨꯅꯦ ꯑꯩꯖꯨ ꯆꯠꯅꯤꯡ ꯆꯠꯅꯤꯡꯅ ꯆꯠꯇ꯭ꯔꯦꯅꯦ ꯏꯁꯥ ꯅꯨꯡꯉꯥꯏꯇꯕ ꯀꯩꯒ ꯁꯪꯗꯕꯒ ꯃꯄꯥ ꯆꯥꯗꯅ
ꯑꯗꯨꯅꯤ
ꯂꯧꯈꯣꯡꯗ ꯏꯁꯤꯡ ꯌꯥꯝ ꯆꯥꯎꯔꯤꯕ ꯃꯣꯏꯅꯗꯤ ꯃꯣꯏꯅꯗꯤ ꯍꯥꯥꯏ ꯏꯁꯤꯡ ꯀꯪꯉꯦꯅ ꯂꯧꯈꯣꯡꯗꯣ ꯋꯥꯏ ꯋꯥꯏ ꯇꯔꯥ ꯇꯨꯛ ꯑꯈꯣꯏꯒꯤ ꯑꯃ ꯌꯥꯡꯈꯩ ꯌꯣꯜꯂꯤꯌꯦ ꯏꯕꯥꯅꯤꯗꯤ ꯆꯥꯠꯁꯤꯔꯅ ꯈꯟꯕ ꯏꯁꯤꯡ ꯀꯥꯡꯉꯗꯤ ꯃꯣꯏ ꯉꯁꯥꯏ ꯔꯨꯕꯤꯇꯥ ꯃꯆꯤꯟ ꯃꯅꯥꯎ ꯏꯟ ꯍꯥꯟꯒꯦꯟ ꯄꯨꯔ ꯆꯠꯈꯤꯕꯗꯨꯗꯤ ꯀꯃꯥꯏꯅ ꯇꯧꯏꯅꯣ
ꯃꯣꯏ ꯀꯩꯅꯣ ꯁꯦꯝꯗꯣꯏ ꯑꯣꯏꯔꯝꯒꯅꯤꯗꯥ ꯐꯝꯃꯒ ꯆꯥ ꯈꯛꯇ ꯆꯥꯄꯣꯠ ꯆꯥꯗꯅ ꯇꯧ ꯂꯩꯍꯧꯕꯗꯣꯀꯣ ꯑꯩꯈꯣꯏ ꯍꯜꯂꯛ
ꯍꯥ
ꯎꯝ ꯍꯣꯏꯅꯦ ꯏꯟ ꯍꯪꯒꯦꯟꯗꯤ ꯄꯨꯔꯥ ꯆꯠꯈꯤꯌꯦꯕ
ꯍꯟꯗꯛꯇꯤ ꯉꯥ ꯌꯥꯝ ꯂꯩꯗꯧ ꯃꯥꯜꯂꯦ ꯑꯗꯣ ꯈꯪꯗꯦ
ꯉꯥ ꯂꯩꯗꯧ ꯃꯥꯜꯂꯒ ꯍꯌꯦꯡ ꯃꯇꯝ ꯌꯧꯔꯀꯥꯟꯗ ꯍꯦꯛꯇ ꯃꯥꯡꯉꯦ ꯃꯥꯥꯡꯗ꯭ꯔꯣ ꯀꯃꯥꯏ ꯇꯧꯋꯤꯅꯣ ꯈꯪꯗꯦ ꯎꯝ
ꯏꯅꯝ ꯆꯥꯎꯕꯁꯨ ꯀꯨꯝꯗꯒꯤꯖꯥꯠꯂꯥ ꯈꯪꯗꯦ
ꯉꯍꯥꯟꯃꯨꯛꯀꯤ ꯏꯁꯤꯡ ꯆꯥꯎꯕꯩꯗꯨꯗꯤ ꯏꯅꯣꯠ ꯂꯥꯛꯑꯦꯅꯗꯤ ꯈꯔ ꯁꯨꯝ ꯌꯧꯔꯛꯑꯦ ꯑꯗꯨ ꯍꯥꯏꯔꯒ ꯑꯩꯈꯣꯏꯔꯣꯝꯗ ꯈꯔ ꯁꯨꯝ ꯏꯁꯤꯡ ꯍꯥꯡꯀꯠꯂꯛꯄꯗꯩ ꯑꯩꯉꯣꯟꯗ ꯂꯛꯄ ꯉꯥꯥꯗꯤ ꯉꯥꯀꯔꯥꯀ ꯂꯛꯈꯠꯂꯛꯑꯕꯅꯦꯃꯤ
ꯐꯥꯕꯧꯉꯥ ꯃꯄꯥꯟ ꯁꯕꯩꯗꯣ
ꯑꯗꯒꯤꯗꯤ ꯈꯪꯗꯦ ꯈꯔꯥ ꯑꯃꯥ ꯐꯩ ꯍꯥꯏ ꯈꯔꯥꯃ ꯐꯠꯇꯦ ꯍꯥꯏ
ꯑꯁ ꯉ ꯆꯤꯛꯁꯦ ꯆꯦꯛꯇ ꯈꯣꯡꯕꯌꯥꯁꯤꯗ ꯑꯁꯥꯏꯗ ꯏꯃꯥꯡꯁꯤꯗ ꯑꯍꯨꯝꯒꯥ ꯎꯈꯠꯂꯛꯄꯤꯅꯦꯃꯤ
ꯑꯝꯊꯝꯕ ꯌꯥꯔꯦ
ꯍꯥꯏꯕꯥ ꯑꯗꯨꯝ ꯁꯥꯅꯧ ꯍꯥꯏꯕꯥ
ꯊꯝꯃꯨꯅꯣꯌꯦ ꯍꯦꯜꯂꯁꯨ ꯌꯥꯏ ꯍꯥꯏꯔꯣ ꯅꯤꯝꯐꯨ ꯃꯥꯔꯤ ꯃꯉꯥ ꯍꯦꯟꯂꯦ ꯅꯤꯐꯨ ꯃꯔꯤ ꯃꯉꯥ ꯍꯦꯜꯂꯦ
ꯎꯝ ꯇꯥꯍꯨꯝꯗꯣꯏ ꯇꯧꯌꯦ ꯍꯥꯏꯕꯅꯦ
ꯑꯩꯗꯤ ꯈꯪꯗꯗ ꯗꯨꯝ ꯂꯩꯕꯗꯧ ꯇꯧꯋꯤꯗꯥ ꯑꯩꯗꯤ
ꯉꯥꯏꯈꯣ ꯌꯦꯡꯒꯦ
ꯇꯔꯥꯃꯥꯊꯣꯏ ꯍꯦꯜꯂꯕꯅꯦ ꯍꯥ
ꯇꯔꯥꯍꯨꯝꯗꯣꯏ ꯍꯥꯏꯕ
ꯇꯔꯥꯍꯨꯝꯗꯣꯏ ꯑꯣ ꯍꯣꯏ ꯍꯣꯏ ꯌꯦꯡꯉꯒꯦ ꯑꯗꯨꯗꯤ ꯎꯄꯥꯗꯤ ꯑꯃꯨꯛ ꯄꯥꯏꯅꯔ ꯀꯩꯗꯧꯋꯤ ꯑꯗꯨꯒ ꯀꯩꯅꯣ ꯅꯥꯎꯕꯤꯁꯨ ꯉꯁꯥꯏ ꯇꯧꯅꯁꯦ ꯍꯥꯏꯔꯒ ꯊꯣꯛꯂꯛꯇ꯭ꯔꯦ ꯑꯗꯨꯝ ꯑꯩꯖꯨ ꯑꯗꯨꯝ ꯇꯧꯖꯗꯧ ꯈꯪꯗꯗꯅ
ꯐꯣꯟ ꯇꯧꯕꯝ ꯌꯥꯝ ꯂꯩꯕꯅꯤꯅ ꯄꯪꯇꯧꯗ ꯇꯧꯔꯝꯒꯅꯤ
ꯑꯥ
ꯈꯣꯏ ꯐꯣꯟ ꯇꯧꯕꯝ ꯂꯩꯇꯝꯅꯤꯅ ꯃꯉꯣꯟꯗ ꯀꯣꯏꯍꯧ ꯍꯧꯔꯤꯕ
ꯑꯗꯨꯅ ꯍꯥꯏꯖꯦ ꯑꯗꯩ ꯔꯕꯤꯅꯥꯖꯨ ꯅꯨꯡꯗꯥꯡ ꯇꯧꯖꯦꯅ ꯍꯥꯏꯕꯅꯦ ꯑꯗꯨꯒ ꯇꯧꯗꯔꯦ ꯑꯩ ꯍꯣꯔꯦꯟ ꯁꯤꯗꯩ ꯍꯟꯖꯟꯒ꯭ꯔꯒ ꯇꯨꯝꯃꯕꯥ ꯍꯪꯉꯒ ꯇꯧꯒꯦ ꯇꯧꯕꯅꯦ ꯑꯗꯩ ꯑꯃꯨꯊꯣꯏꯒꯤꯗꯤ ꯁꯨꯡꯌꯥ ꯌꯥ
ꯁꯤ ꯀꯩꯅꯣꯖꯤ ꯂꯣꯏꯒ꯭ꯔꯗꯤ ꯑꯃ ꯏꯕꯒꯤꯗꯣ
ꯑꯪ ꯑꯗꯨꯅꯦ ꯑꯗꯨꯃꯥꯏꯟ ꯇꯧꯖꯦ ꯍꯥꯏꯕ ꯏꯍꯜꯂꯒ ꯅꯥꯎꯕꯤ ꯂꯨꯄꯥ ꯀꯨꯟꯊ꯭ꯔꯥ ꯁꯨꯔꯦ